ꯍꯥ
ꯍꯥꯂꯣ
ꯍꯜꯂꯣ
ꯇꯥꯏ ꯇꯥꯏ
ꯑꯣ ꯅꯪꯕꯨ ꯅꯃꯥꯟꯅꯕꯤ ꯌꯨꯝ ꯆꯠꯂꯤꯅ ꯆꯠꯈ꯭ꯔꯤꯗꯨꯕꯣ ꯍꯜꯂꯛꯅꯤ ꯈꯪꯗꯕ꯭ꯔꯕ ꯅꯕꯣ
ꯑꯩ ꯉꯁꯤ ꯍꯜꯂꯛꯑꯔꯣꯏ
ꯀꯩꯒꯤ
ꯏꯃꯥꯟꯅꯕꯤꯅ ꯃꯣꯏ ꯐꯪꯁꯟ ꯑꯃ ꯂꯩ ꯑꯗꯨ ꯌꯦꯡꯈ꯭ꯔꯁꯦ ꯑꯗꯨꯒ ꯍꯜꯂꯣꯅ ꯍꯥꯏ
ꯅꯪꯗꯤ ꯌꯨꯝꯗ ꯏꯃꯥ ꯃꯁꯥ ꯉꯝꯃꯧꯗꯤ ꯈꯪꯉꯤ ꯅꯠꯇ꯭ꯔꯕ ꯌꯥꯝꯅ ꯌꯨꯝꯁꯦ ꯄꯩꯁꯥ ꯅꯨꯡꯁꯥ ꯄꯥꯏꯔꯕ ꯃꯆꯥ ꯃꯁꯨꯒꯤ ꯇꯥꯏꯞꯇ ꯍꯦꯛꯇ ꯀꯣꯏꯊꯥ ꯊꯥꯗꯣꯛꯄ ꯃꯤꯒꯤ ꯇꯥꯏꯞꯇ ꯀꯩꯅꯣꯕ ꯅꯪ ꯈꯜꯂꯤꯁꯤꯅ
ꯏꯃꯥ ꯃꯁꯥ ꯉꯝꯍꯧꯗ꯭ꯔꯁꯨ ꯏꯆꯦ ꯂꯩꯍꯧꯔꯤꯗꯨꯗꯤ
ꯍꯌꯦꯡ ꯈꯛꯇꯅꯦ ꯍꯌꯦꯡ ꯌꯥꯎ ꯂꯣꯏꯔꯥ ꯍꯜꯂꯛꯀꯦ
ꯌꯥꯎꯔꯣ ꯑꯗꯨꯗꯨꯒ ꯍꯌꯦꯡꯗꯤ ꯂꯥꯛꯅꯕ ꯇꯧꯔꯣ ꯑꯩꯅꯗꯤ ꯅꯪꯒꯤ ꯑꯦꯛꯖꯥꯝꯒꯤꯅꯦꯅ ꯏꯃꯥꯅ ꯍꯪꯕꯗ ꯍꯥꯏꯖꯤꯟꯈꯤꯕꯅꯦ ꯌꯥꯝ ꯍꯖꯤꯛ ꯎꯝ ꯍꯥꯏꯔꯝꯃꯣ ꯇꯥꯏ ꯅꯪꯁꯦ ꯒ꯭ꯌꯥꯟ ꯁꯨꯡꯇ ꯇꯥꯗꯦ ꯏꯕꯦꯝꯃ ꯅꯪꯁꯦ ꯉꯁꯥꯏꯒꯤ ꯑꯦꯛꯖꯥꯝ ꯍꯟꯗꯛꯇ ꯌꯦꯡꯉꯣꯅꯦ ꯇꯨꯌꯦꯜꯞꯇ ꯐꯪꯉꯦ ꯌꯦꯡꯉꯣ ꯅꯪꯅ ꯆꯤ ꯂꯥꯎꯔꯅꯤꯅꯦ ꯅꯪꯅ ꯊꯥꯔꯠ ꯗꯤꯕꯤꯖꯟꯗ ꯌꯥꯎꯔꯛꯏꯁꯦ ꯑꯗꯨꯁꯨ ꯂꯥꯏꯔꯤꯛꯁꯦ ꯇꯨꯁꯟ ꯆꯠꯂꯤꯅꯤ ꯆꯠꯂꯤꯅꯤ ꯍꯥꯏꯔ ꯀꯗꯥꯏꯗꯕꯨ ꯍꯥꯏꯗꯣꯛꯄꯅꯣ ꯄꯩꯁꯥꯁꯨ ꯌꯥꯝ ꯋꯥꯅ ꯑꯩꯁꯨ ꯑꯩ ꯂꯥꯏꯔꯤꯛ ꯇꯝꯕ ꯇꯧꯊꯣꯛꯑꯒ ꯐꯤ ꯁꯥꯔꯒ ꯅꯪ ꯅ ꯅꯪꯗꯗꯤ ꯃꯤ ꯑꯣꯏꯔꯗꯤꯀꯣ ꯈꯜꯂꯒ ꯏꯕꯨꯡ ꯑꯃ ꯂꯩꯗꯅ ꯏꯄꯥ ꯑꯃ ꯂꯩꯗꯅ ꯃꯇꯦꯡ ꯄꯥꯡꯕꯤꯅꯤꯡꯉꯥꯏ ꯂꯩꯕꯁꯨ ꯅꯠꯇꯦ ꯋꯥꯈꯜ ꯌꯥꯎꯗꯦꯗꯀꯣ ꯅꯪꯁꯦ ꯑꯋꯥ ꯃꯁꯛ ꯑꯃꯇꯥꯁꯨ ꯈꯪꯎ ꯀꯩꯗꯧꯔꯒꯦ
ꯈꯪꯉꯦꯕ ꯑꯗꯣ ꯍꯟꯗꯛ ꯈꯛꯇꯅꯦ ꯃꯊꯪꯗꯑꯩꯗꯤ ꯑꯗꯨꯝ ꯄꯥꯔꯒꯦ ꯃꯃꯥꯡꯒꯤꯗꯨꯁꯨ ꯄꯥꯔꯤꯅꯦ ꯑꯗꯨꯗ ꯑꯦꯛꯖꯥꯝꯗ ꯌꯥꯥꯛꯛꯇꯕꯗꯨꯕꯨ ꯑꯩꯅꯔꯣ ꯄꯊꯪ ꯗꯩꯩ ꯑꯩ ꯀꯔ꯭ꯤꯝ ꯆꯇꯂꯥꯔꯣꯏ ꯍꯟꯗꯛꯅ ꯑꯔꯣꯏꯕꯥ ꯂꯣꯏꯔꯒꯦꯕꯥ ꯐꯖꯅꯥ ꯍꯥꯏꯔꯝꯃꯣ ꯏꯃꯥꯗꯥ
ꯅꯪ ꯑ ꯊꯥꯔꯠ ꯗꯤꯕꯤꯖꯟꯗ ꯌꯧꯔꯦ ꯍꯥꯏꯕꯅꯤ ꯑꯃꯨꯛ ꯀꯣꯂꯦꯖ ꯇꯝꯕꯒꯤ ꯈꯜ ꯂꯩꯔꯒ ꯃꯤꯡ ꯆꯟꯕ ꯈꯣꯠꯄꯒꯤ ꯑꯃꯨꯛ ꯂꯥꯅꯤ ꯑꯗꯨꯅ ꯑꯃꯨꯛ ꯀꯗꯥꯏ ꯄꯩꯁꯥ ꯀꯗꯥꯏꯗꯒꯤ ꯄꯩꯁꯥꯅ ꯅꯪꯁꯦ ꯑꯃꯨꯛ ꯃꯤꯡ ꯆꯟꯗꯣꯏꯅꯣ ꯈꯟ ꯃꯊꯥ ꯁꯥꯂꯣꯏꯔꯦ ꯐꯤꯁꯤꯅ ꯑꯃꯨꯛ ꯖꯔ ꯖ ꯁꯤꯠꯈ꯭ꯔꯗꯤ ꯑꯃꯨꯛ ꯐꯩ ꯐꯤ ꯑꯃ ꯁꯥꯕꯗ ꯏꯃꯥꯒꯤ ꯑꯃꯨꯛ ꯁꯦꯕꯥ ꯇꯧꯅꯤ ꯐꯤ ꯑꯃꯨꯛ ꯁꯥꯅꯤ ꯆꯥ ꯑꯃꯨꯛ ꯊꯣꯡꯅꯤ ꯀꯣꯟ ꯅꯪꯅ ꯁꯤꯗ ꯀꯩꯝꯇ ꯃꯇꯦꯡ ꯄꯥꯡꯁꯤꯟꯗꯅ ꯈꯣꯠꯇꯅ ꯌꯥꯎꯕꯤꯕꯁꯨ ꯅꯠꯇꯕ ꯑꯗꯩ ꯅꯪ ꯂꯔꯤꯦꯛ ꯄꯥꯔꯤꯅꯤꯀꯣ ꯊꯧꯔꯛꯅ ꯐꯣꯟ ꯑꯃ ꯃꯦꯠ ꯂꯩꯈ꯭ꯔꯅꯤ ꯂꯔꯦꯛ ꯄꯥꯕ ꯆꯪ ꯂꯔꯦꯛ ꯄꯥꯔꯗꯤ ꯑꯃꯨꯛ ꯐꯩꯗꯣ ꯐꯣꯟ ꯃꯦꯠꯇꯅ ꯈꯣꯠꯇꯅ ꯑꯃꯨꯛ ꯂꯩꯔꯝꯃꯦ ꯀꯅꯥ ꯀꯅꯥꯅꯣ ꯈꯪꯗꯦ ꯋꯥꯔꯤ ꯄꯥꯡꯁꯥ ꯁꯥꯅꯩ ꯅꯨꯄꯥ ꯑꯃ ꯀꯣꯏꯔꯕꯣ ꯏꯕꯦꯝꯃꯥ ꯅꯪꯕꯨ
ꯀꯣꯏꯗꯦꯍꯦ ꯀꯥꯏꯗꯩ ꯅꯨꯄꯥ ꯀꯣꯏꯗꯣꯏꯅꯣ ꯏꯆꯦ
ꯍꯟꯗꯛ ꯍꯟꯗꯛ ꯇꯧꯔꯝꯃꯣ ꯑꯗꯨꯣ ꯃꯊꯪꯗꯗꯒꯤꯗꯤ ꯑꯩ ꯑꯗꯨꯝ ꯌꯥꯎꯔꯒꯦ ꯊꯕꯛ ꯇꯧꯕꯁꯨ ꯌꯥꯎꯔꯒꯦ ꯐꯤ ꯁꯥꯕꯁꯨ ꯌꯥꯎꯔꯒꯦ ꯏꯃꯥ ꯑꯅꯥꯕꯁꯨ ꯑꯗꯨꯝ ꯁꯪꯉꯒꯦ ꯍꯪꯆꯤꯠꯍꯌꯦꯡꯗꯨ ꯈꯛꯇꯪ ꯌꯥꯎꯔꯝꯃꯒꯦ ꯑꯗꯨꯒ ꯍꯜꯂꯛꯑꯒꯦꯕ ꯑꯗꯨꯝ ꯂꯥꯡꯕꯁꯨ ꯅꯠꯇꯦ ꯑꯦꯛꯖꯥꯝ ꯂꯣꯏꯕꯒꯤ ꯏꯃꯥꯟꯅꯕꯤ ꯄꯨꯟꯕꯗꯨꯕꯨ ꯑꯥ ꯂꯝꯗꯁꯨ ꯆꯠꯂꯒ ꯀꯣꯏꯔꯥꯡ ꯂꯥꯡꯉꯨꯕꯁꯨꯠꯇ ꯑꯗꯨ ꯈꯛꯇꯪ ꯌꯥꯔꯝꯃꯣ
ꯅꯣꯏ ꯃꯌꯥꯝꯒꯤ ꯍꯣꯠꯅꯔꯤꯉꯥꯏꯗꯅꯦ ꯑꯩꯁꯦ ꯌꯨꯝ ꯄꯥꯟ ꯈꯪꯉꯨꯗ꯭ꯔꯤꯕ꯭ꯔꯥ ꯀꯔꯤꯝ ꯇꯧꯔꯦ ꯏꯃꯥꯅ ꯃꯔꯔꯣꯜ ꯑꯃ ꯎꯝ ꯏꯃꯥꯅ ꯃꯔꯣꯜ ꯑꯃ ꯀꯃꯥꯏ ꯍꯥꯟꯗꯅꯣ ꯗꯣꯛꯇꯔ ꯐꯖꯅ ꯌꯦꯡꯊꯣꯛꯁꯦ ꯍꯥꯏꯕꯁꯨ ꯌꯥꯗꯦꯗꯣ ꯃꯥꯁꯨ ꯄꯩꯁꯥ ꯂꯩꯇꯕꯅꯤꯅ ꯑꯩꯈꯣꯏ ꯋꯥꯉꯅꯤꯅꯗꯤ ꯈꯜꯂꯤꯕ ꯑꯗꯨꯅ ꯕꯕꯥ ꯐꯪꯉꯦ ꯃꯇꯝ ꯃꯇꯝꯒꯤ ꯊꯕꯛ ꯁꯨꯕ ꯑꯣꯏꯔꯤꯗꯣ ꯍꯧꯖꯤꯛꯀꯥꯟꯗꯤ ꯑꯃꯨꯛ ꯅꯣꯡꯁꯨꯨ ꯊꯥ ꯃꯇꯝꯒ ꯑꯣꯏꯁꯜꯂꯛꯑꯦ ꯑꯗꯨꯗꯨꯅ ꯑꯃꯨꯛ ꯅꯣꯡ ꯆꯨꯕꯒꯤ ꯃꯥꯁꯨ ꯊꯕꯛ ꯑꯃ ꯂꯦꯞ ꯈꯣ ꯇꯧꯔꯦ ꯑꯗꯨꯗꯤ ꯃꯥꯁꯨ ꯌꯨꯝꯗ ꯑꯃꯨꯛ ꯂꯩꯔꯗꯤ ꯈꯔ ꯐꯕ ꯂꯝ ꯑꯥꯗ ꯊꯕꯛ ꯃꯐꯝꯗ ꯂꯩꯔ ꯊꯕꯛ ꯁꯨꯕ ꯑꯣꯏꯕꯅꯤꯅ ꯄꯥꯎꯁꯨ ꯃꯥꯁꯦ ꯆꯤꯡꯅꯨꯡꯗ ꯂꯩꯕꯅꯤꯅ ꯄꯥꯎꯁꯨꯦ ꯄꯥꯛ ꯐꯥꯎꯅ ꯐꯪꯗꯦꯗꯣ ꯒ꯭ꯌꯥꯟ ꯇꯥꯗꯦ ꯑꯅꯥꯈꯩ ꯑꯅꯥ ꯑꯌꯦꯛ ꯌꯥꯎꯗ ꯆꯪꯍꯟꯅꯤꯅꯦ ꯋꯥꯅꯕ ꯅꯨꯡꯉꯥꯏꯇꯕꯅꯦ ꯑ ꯌꯥꯝꯅ ꯋꯥꯔ ꯀꯥꯟꯁꯤꯗ ꯅꯪꯅ ꯑꯃꯨꯛ ꯅꯅꯥꯃꯥꯟꯅꯕꯤ ꯑꯃꯗ ꯑꯃꯨꯛ ꯑꯍꯤꯡ ꯂꯦꯛꯊꯣꯛꯏꯅꯦꯕ ꯃꯤ ꯅꯪꯒ ꯂꯩꯍꯟꯅꯤꯡ ꯈꯪꯗꯦ ꯂꯩꯍꯟꯅꯤꯡꯗꯦ ꯈꯪꯗꯦ ꯅꯪ ꯑꯃꯒꯤ ꯆꯦꯡ ꯍꯥꯞꯄꯗ ꯃꯤꯗꯨ ꯅꯪ ꯆꯦꯡꯗꯤ ꯉꯝꯗꯣꯏꯅꯤꯗꯤ ꯈꯪꯗꯦ
ꯃꯣꯏꯅꯗꯤ ꯏꯃꯥꯟꯅꯕꯤꯅꯦ ꯑꯗꯨꯝꯕ ꯑꯝꯇ ꯀꯔꯤꯝ ꯈꯜꯂꯣꯏꯕ ꯑꯗꯣ ꯀꯩꯅꯣ ꯇꯧ ꯕꯕꯥꯗꯨꯁꯨ ꯐꯣꯟ ꯇꯧꯔꯒꯕ ꯆꯠꯃꯤꯟꯅꯕꯤꯗꯣ ꯐꯥꯎꯅꯔ ꯄꯥꯎ ꯑꯗꯨꯒ ꯑꯩꯒꯤ ꯑꯦꯠꯃꯤꯁꯟ ꯀꯌꯥꯒꯤ ꯄꯩꯁꯥꯁꯨ ꯊꯥꯔꯛꯅꯕ ꯏꯃꯥꯁꯨ ꯅꯥꯔꯦ ꯈꯣꯠꯂꯦꯗꯣ ꯐꯖꯅ ꯄꯥꯎꯄꯤ ꯈꯣ ꯆꯦꯆꯦꯅ
ꯑꯩꯅꯕꯨꯗꯤ ꯄꯩꯁꯥ ꯈꯔ ꯇꯨꯡꯁꯤꯟꯖꯕꯅꯦ ꯑꯗꯨꯗ ꯕꯕꯥꯅ ꯍꯥꯏꯔ ꯃꯇꯝꯗ ꯕꯥꯒꯤ ꯄꯩꯁꯥꯗꯨꯅ ꯑꯃꯨꯛ ꯃꯔꯨꯞ ꯀꯩꯀꯩ ꯌꯥꯎꯕꯗꯣ ꯑꯗꯨꯒꯤ ꯍꯨꯜꯂꯒ ꯑꯗꯨꯗꯒꯤ ꯏꯃꯥꯒꯤ ꯒꯨꯂꯤ ꯅꯨꯡ ꯋꯥꯠꯂꯤ ꯈꯣꯠꯂꯤꯁꯤꯁꯨ ꯑꯃꯨꯛ ꯂꯩꯗꯕ ꯌꯥꯔ ꯒꯨꯂꯤꯗꯨꯁꯨ ꯑꯍꯨꯝ ꯃꯔꯤ ꯋꯥꯠꯂꯕꯅꯤ ꯏꯁꯇ꯭ꯔꯤꯞꯇꯣ ꯑꯗꯨꯅ ꯑꯃꯨꯛ ꯑꯗꯨꯁꯨ ꯂꯩꯕ ꯌꯥꯔꯣꯏꯗꯣ ꯀꯒ꯭ꯌꯥꯟ ꯇꯥꯗꯦ ꯆꯥꯛ ꯐꯪꯉꯤ ꯐꯅ ꯏꯊ ꯅꯨꯡꯉꯥꯏꯅ ꯆꯥꯗꯦ ꯍꯧꯒꯠ ꯀꯥꯈꯠꯄ ꯉꯝꯃꯗꯤ ꯑꯃꯨꯛ ꯐꯩꯗꯣ ꯐꯥꯃꯨꯡꯗ ꯍꯤꯞ ꯂꯩꯔꯕꯅꯤꯅ
ꯑꯗꯨꯏꯗꯤ ꯍꯌꯦꯡ ꯑꯩ ꯍꯜꯂꯛꯄꯗ ꯍꯤꯗꯥꯛꯇꯣ ꯂꯩꯔꯒꯦ ꯑꯗꯣ ꯄꯩꯁꯥꯗꯤ ꯌꯥꯎꯗꯦ
ꯏꯁꯥꯗꯣ ꯑꯩ ꯕꯕꯥꯗ ꯍꯥꯏꯈ꯭ꯔꯒꯦ ꯑꯗꯨꯒ ꯃꯥ ꯑꯩꯒꯤ ꯐꯣꯟꯗꯨꯁꯨ ꯁꯨꯆꯠ ꯆꯠꯇꯦ ꯇꯧꯕꯗ ꯃꯣꯏ ꯆꯠꯃꯤ ꯃꯣꯏ ꯆꯠꯃꯤꯟꯅꯕꯤꯗꯨꯗ ꯐꯣꯟ ꯇꯧꯔꯒ ꯍꯥꯡꯉꯒꯦ ꯑꯗꯨꯒ ꯅꯪꯒꯤ ꯑꯦꯠꯃꯤꯁꯟꯁꯦ ꯀꯌꯥꯃꯨꯛꯇꯤ ꯑꯣꯏꯗꯣꯏ ꯃꯥꯟꯒꯦ
ꯑꯦꯗꯃꯤꯁꯟ ꯂꯨꯄꯥ ꯂꯤꯁꯤꯡ ꯃꯪꯉꯥꯃꯨꯛ ꯑꯣꯏ ꯈꯤꯇꯧ ꯋꯥꯠꯂꯦ ꯏꯃꯥꯟꯅꯕꯤꯈꯩꯗꯤ ꯂꯣꯏ ꯇꯧꯅꯈ꯭ꯔꯕꯅꯦ ꯑꯩ ꯈꯛꯇ ꯉꯥꯏꯍꯧꯔꯕꯅꯦ ꯑꯩ ꯅꯣꯏ ꯄꯩꯁꯥ ꯂꯩꯇꯦ ꯍꯥꯏꯕꯒꯤꯀꯣ ꯇꯞ ꯇꯞꯅ ꯀꯩꯝ ꯍꯥꯏꯗꯕꯤꯗ ꯀꯣꯟꯅ ꯇꯧꯔꯁꯨ ꯌꯥꯅꯤꯅ ꯂꯩ
ꯑꯩ ꯍꯧꯖꯤꯛꯀꯤ ꯐꯅꯦꯛ ꯐꯤꯁꯤꯁꯨ ꯑꯃꯨꯛ ꯀꯅꯥꯗꯅꯅꯣ ꯑꯃꯨꯛ ꯌꯣꯟꯗꯣꯏꯁꯤꯕꯨ ꯂꯧꯔꯒ ꯄꯩꯁꯥꯁꯤꯗ ꯄꯤꯁꯜꯂꯛꯑꯗꯤ ꯐꯩꯗꯣ ꯑꯗꯨꯁꯨ ꯅꯠꯇꯦ ꯍꯣꯔꯦꯟꯄꯤꯔꯛꯀꯦ ꯍꯌꯦꯡ ꯄꯤꯔꯛꯀꯦ ꯍꯥꯡꯆꯤꯠꯄꯤꯔꯛꯀꯦꯅ ꯄꯩꯁꯥ ꯊꯧꯅꯕꯁꯨ ꯇꯜꯂꯤꯗꯣ ꯑꯃꯨꯛ ꯂꯩꯀꯥꯏꯒꯤ ꯅꯨꯄꯤꯁꯤꯡꯅ ꯃꯆꯤꯟ ꯑꯃꯎꯔꯣꯝ ꯀꯟꯕꯅꯦ ꯃꯧꯅ ꯑꯃ ꯍꯦꯜꯂꯤ ꯃꯆꯤꯟ ꯀꯟꯕ ꯁꯣꯝꯗ ꯋꯥꯔꯤꯕ ꯈꯣꯠꯂꯤꯕ ꯄꯩꯁꯥ ꯂꯩꯇ꯭ꯔꯤꯁꯦ ꯃꯣꯏꯅꯗꯤ ꯈꯪꯗ꯭ꯔꯤꯕ ꯄꯩꯁꯥꯒꯤ ꯃꯆꯤꯟ ꯀꯟ ꯄꯩꯁꯥ ꯊꯧꯕꯤ ꯑꯃꯨꯛ ꯇꯥꯔꯤꯕ ꯒ꯭ꯌꯥꯟ ꯉꯥꯛ ꯇꯥꯅꯤ ꯇꯧꯔꯤꯁꯦ
ꯑ ꯑꯩ ꯗ꯭ꯔꯦꯁꯇꯨ ꯂꯩꯗꯕ ꯌꯥꯔꯣꯏ ꯀꯣꯂꯦꯖ ꯀꯥꯔꯛꯑꯕꯅꯤꯅ ꯑꯃꯨꯛ
ꯑꯗꯨꯅꯦ ꯅꯪꯒꯤ ꯃꯤꯡꯖꯨ ꯑꯃꯨꯛ ꯆꯜꯂꯅꯤ ꯅꯪꯒꯤ ꯗ꯭ꯔꯦꯁ ꯑꯃꯨꯛ ꯂꯩꯔꯅꯤ ꯂꯥꯏꯔꯤꯛꯁꯨ ꯑꯃꯨꯛ ꯂꯩꯒꯦ ꯍꯥꯏꯔꯛꯑꯅꯤ ꯑꯋꯥꯠꯄꯒꯤ ꯑꯋꯥꯠꯄ ꯉꯥꯛꯇ ꯁꯤꯗꯅ ꯐꯨꯔꯤꯠ ꯑꯃ ꯂꯩꯖꯒꯦ ꯈꯟꯕ ꯉꯝꯗ꯭ꯔꯕꯅꯦꯕ ꯇꯧꯔꯤꯁꯦ
ꯀꯃꯥꯏꯅ ꯇꯧꯗꯣꯏꯅꯣ ꯑꯗꯨꯗꯤ ꯑꯦꯠꯃꯤꯁꯟꯁꯨ ꯇꯧꯅꯔꯕꯅꯦ ꯃꯤ ꯂꯣꯏꯅ ꯑꯩ ꯄꯩꯁꯥ ꯂꯩꯇꯕꯗꯨꯒꯤ ꯍꯥꯏꯗꯕꯤ ꯂꯩꯅꯤ ꯗ꯭ꯔꯦꯁꯅꯨꯡ ꯀꯔꯤ ꯀꯔꯥ ꯑꯃ ꯂꯣꯏꯁꯤꯟꯗꯕ ꯌꯥꯔꯣꯏ ꯆꯦ
ꯎꯝ ꯌꯦꯡꯉꯁꯦ ꯄꯩꯁꯥꯗꯣ ꯑꯩ ꯐꯅꯦꯛ ꯐꯤ ꯈꯔ ꯍꯟꯗꯛ ꯍꯧꯔꯤꯁꯦ ꯂꯣꯏꯕꯨꯗꯤ ꯂꯣꯏꯗꯧꯔꯦ ꯌꯥꯝꯗ꯭ꯔꯕꯗ ꯅꯨꯃꯤꯠ ꯍꯨꯝꯅꯤ ꯃꯔꯤꯅꯤꯗꯤ ꯆꯪꯉꯅꯤ ꯑꯗꯨꯗꯣ ꯂꯣꯏꯁꯤꯜꯂꯒ ꯀꯩꯊꯦꯜ ꯄꯨꯊꯣꯛꯑ ꯌꯣꯟꯕ꯭ꯔꯥ ꯅꯠꯇ꯭ꯔꯒꯅ ꯂꯩꯁꯥꯕꯤꯁꯤꯡꯁꯤꯗ ꯑꯩꯈꯣꯏ ꯏꯃꯥꯟꯅꯅꯕꯁꯤꯡ ꯌꯣꯟꯁꯤꯟꯕ꯭ꯔꯥ ꯑꯃ ꯇꯧꯗ꯭ꯔꯗꯤ ꯐꯔꯛ ꯇꯥꯔꯅ ꯑꯩ ꯍꯥꯟꯅꯒꯤ ꯄꯩꯁꯥ ꯇꯨꯡꯁꯤꯟꯖꯕ ꯀꯔꯤ
ꯀꯩꯊꯦꯜꯗꯒ ꯌꯣꯟ ꯆꯠꯂꯗꯤ ꯀꯅꯥꯅ ꯆꯠꯇꯣꯏꯕ
ꯑꯗꯨꯕꯨꯗꯤ ꯑꯩꯊꯟ ꯑꯗꯨꯝ ꯆꯠꯂꯁꯨ ꯌꯥꯏ ꯅꯠꯇ꯭ꯔꯒꯅ ꯑꯩꯈꯣꯏꯅꯦ ꯑꯗꯨꯁꯨ ꯆꯠꯂꯤꯗꯨ ꯌꯣꯟꯕ ꯆꯠꯂꯤꯗꯨꯗꯤ ꯃꯥꯁꯨ ꯃꯥꯥꯛ ꯃꯇꯨꯡ ꯏꯟꯅꯕ꯭ꯔꯥ ꯀꯝ ꯇꯧꯔ ꯂꯣꯏꯔꯦ ꯀꯩꯅꯣ ꯑꯩ ꯇꯧꯁꯤꯍꯜꯂꯒ ꯑꯃꯨꯛ ꯃꯔꯨꯞ ꯑꯃ ꯌꯥꯎꯕꯗꯣ ꯍꯟꯇꯛ ꯐꯪꯗꯕꯅꯦꯕ ꯑꯗꯨꯗꯣ ꯑꯗꯨ ꯐꯪꯉꯒ ꯄꯩꯁꯥꯁꯨ ꯑꯗꯨꯝ ꯈꯔ ꯊꯣꯛꯄ ꯌꯥꯕ ꯀꯩꯗꯧꯁꯤꯒꯦꯅ ꯈꯜꯂꯤ ꯗꯨꯀꯥꯟꯑꯝ ꯐꯝꯁꯤꯔꯅ ꯑꯗꯨꯏꯗꯤ ꯈꯔ ꯈꯔ ꯅꯨꯡꯇꯤꯒꯤ ꯄꯩꯁꯥꯁꯨ ꯂꯥꯛꯑꯦꯅ ꯥ ꯑꯃꯨꯛ ꯗꯨꯀꯥꯟ ꯄꯥꯝꯃꯦ ꯍꯥꯏꯔꯣ ꯑꯗꯨꯁꯨ ꯑꯃꯨꯛ ꯊꯕꯛꯅꯦ ꯆꯤꯟꯗꯣꯏꯁꯦ ꯏꯃꯥꯒꯤ ꯁꯦꯕꯥ ꯇꯧꯅꯤꯅ ꯑꯃꯨꯛ ꯂꯩꯔꯣꯏꯗꯣꯏꯅꯦꯕ ꯅꯪ ꯍꯥꯏꯔꯣ ꯀꯣꯂꯦꯖ ꯆꯠꯈ꯭ꯔꯒ ꯑꯃꯨꯃꯛ ꯑꯗꯨꯁꯨ ꯍꯜꯂꯛꯅꯤ ꯈꯪꯉꯣꯏꯗ꯭ꯔꯤꯅꯤꯗꯣ
ꯏꯃꯥꯅ ꯃꯁꯥ ꯍꯥꯟꯅ ꯐꯍꯜꯂꯁꯤ ꯑꯗꯨꯒ ꯃꯥꯁꯇꯦꯛꯇꯤ ꯐꯝꯖꯔꯅꯤ ꯏꯆꯦ ꯊꯕꯛ ꯆꯠꯊꯣꯛꯈ꯭ꯔꯀꯥꯟꯗ
ꯍꯣꯏꯅꯤ ꯃꯥꯒꯤ ꯑꯅꯥꯕꯁꯨ ꯑꯗꯨꯝ ꯒꯨꯂꯤ ꯆꯥꯔ ꯂꯩꯕ ꯌꯥꯕ ꯅꯠꯇꯦ ꯑꯣꯄꯔꯦꯁꯟ ꯇꯧꯁꯦ ꯍꯥꯏꯔꯛꯄꯅꯦꯕ ꯑꯗꯨ ꯑꯣꯄꯔꯦꯁꯟ ꯇꯧꯕꯗꯨꯁꯨ ꯄꯩꯁꯥꯅꯤꯅ ꯃꯌꯥꯝ ꯍꯥꯏꯔꯛꯇꯣꯏꯁꯦ
ꯉꯥꯛꯇꯅꯦ ꯄꯩꯁꯥꯕꯨꯗꯤ
ꯄꯩꯁꯥ ꯃꯌꯥꯝꯁꯤꯅ ꯀꯣꯛꯄꯨ ꯉꯥꯎꯋꯦꯗ
ꯑꯗꯣ ꯑꯩ ꯃꯤꯁꯪꯒꯤꯗꯨꯗꯤ ꯃꯇꯝ ꯌꯧꯁꯜꯂꯛꯑꯕꯅꯤ
ꯂꯧꯗꯨꯁꯨ ꯍꯟꯗꯛ ꯑꯉꯟ ꯐꯧ ꯎꯈꯤꯕꯗꯣ ꯀꯃꯥꯏ ꯇꯧꯔꯤꯅꯣ ꯆꯦꯡꯁꯨ ꯐꯖꯅꯁꯨ ꯊꯣꯛꯇꯦ ꯐꯧꯗꯨꯁꯨ ꯐꯖꯅ ꯌꯦꯡꯁꯤꯟꯕꯤꯍꯧꯗ꯭ꯔꯕꯅꯤꯅ ꯑꯗꯨꯁꯨ ꯑꯃꯨꯛ ꯍꯟꯗꯛ ꯆꯍꯤꯁꯤꯒꯤ ꯄꯣꯏꯅꯨ ꯊꯥꯒꯤꯗꯤ ꯑꯃꯨꯛ ꯂꯣꯛꯄ ꯉꯝꯗꯣꯏ ꯉꯝꯃꯣꯏꯗ꯭ꯔꯁꯨ ꯈꯪꯗꯦ ꯇꯧꯔꯤꯁꯦ ꯆꯦꯡꯁꯨ ꯌꯥꯝꯁꯤꯜꯂꯛꯇ꯭ꯔꯦ ꯌꯥꯝ ꯂꯣꯛꯍꯧꯗ꯭ꯔꯕꯅꯤꯅ ꯐꯧꯗꯨꯁꯨ ꯈꯔ ꯊꯣꯛꯆꯕꯗꯨꯁꯨ ꯑꯃꯨꯛ ꯇꯥꯏꯊꯣꯛꯈ꯭ꯔꯦꯗ ꯄꯩꯁꯥ ꯆꯤꯜꯂꯦꯅ
ꯂꯩꯇ꯭ꯔꯕꯣ
ꯇꯥꯗꯦ ꯅꯪ ꯉꯥꯡꯉꯤꯗꯣ
ꯑꯈꯣꯏꯒꯤ ꯐꯧ ꯑꯝꯐꯥꯎ ꯂꯩꯇ꯭ꯔꯕꯕ
ꯂꯩꯅ ꯂꯩꯕꯕꯨꯗꯤ ꯑꯗꯨꯗ ꯆꯍꯤ ꯐꯥꯅꯗꯤ ꯀꯣꯟꯅꯔꯣꯏꯕ ꯆꯍꯤ ꯐꯥꯕꯒꯤꯗꯤ ꯑꯃꯅ ꯈꯜꯂꯨꯕꯅ ꯑꯊꯦꯡ ꯐꯣꯡꯗꯨꯗꯤ ꯎꯕ ꯋꯥꯕꯅꯤꯅ ꯎꯔꯒꯨꯝꯁꯤꯔ ꯈꯜꯂꯤꯕ ꯅꯪꯖꯨ ꯍꯣꯏ ꯀꯩꯅꯣ ꯑꯦꯛꯖꯥꯝꯕꯨ ꯊꯥꯜꯅꯤꯅ ꯀꯣꯂꯦꯖ ꯀꯥꯏꯔꯛꯑꯅꯤ ꯈꯛꯇꯪꯕꯨꯗꯤ ꯀꯣꯝꯃꯅꯤ ꯂꯧ ꯅꯨꯡ ꯆꯠꯄ ꯈꯣꯠꯄ ꯇꯧꯕꯗꯣ ꯕꯕꯥꯗꯨꯁꯨ ꯌꯥꯝ ꯁꯣꯜꯂꯕꯅꯤꯅ ꯑꯃꯨꯛ ꯂꯧꯗ ꯎꯍꯟꯅꯤꯡꯇ꯭ꯔꯕ ꯃꯤꯉꯣꯟꯗ ꯎꯍꯜꯂꯒ ꯍꯛꯁꯥꯡ ꯊꯝꯕꯗ ꯑꯣꯏꯅ ꯇꯧꯔꯁꯤꯔꯅ ꯑꯕꯥꯒ ꯇꯥꯅꯔ ꯑꯗꯨꯃꯥꯏꯅ ꯈꯜꯂꯤꯕ
ꯃꯤꯗ ꯎꯍꯜꯂ ꯂꯧꯂꯥꯟ ꯀꯌꯥꯝ ꯇꯧꯔ ꯇꯣꯏꯅꯣ
ꯐꯃꯣꯟ ꯌꯥꯝꯃꯣꯏꯗ꯭ꯔꯤꯅꯦꯕ ꯃꯨꯛ ꯀꯩꯗꯧꯔꯝꯃꯤꯅꯣ ꯅꯪꯗꯤ
ꯏꯃꯥꯟꯅꯕꯤꯒ ꯁꯨꯝ ꯂꯩꯔꯝꯕꯅꯤ ꯍꯣꯔꯦꯟ ꯉꯍꯥꯛꯇꯪ ꯂꯩꯔꯒ ꯁꯨꯝ ꯋꯥꯛꯀꯤꯡ ꯑꯣꯏꯅ ꯀꯣꯏꯕ ꯊꯣꯛꯎꯁꯦꯅ
ꯅꯪ ꯑꯃꯨꯛ ꯐꯪꯁꯟꯅꯦꯅ ꯍꯥꯏꯒ ꯌꯨꯝꯗꯧꯗ ꯍꯥꯏꯅꯗ ꯉꯥꯏꯍꯥꯛ ꯂꯩ ꯋꯥꯛꯀꯤꯡ ꯊꯣꯛꯑꯅꯤ ꯍꯥꯏꯅꯤ ꯀꯩ
ꯀꯩ ꯍꯥꯏꯕꯅꯣ ꯏꯆꯦ
ꯅꯪꯕꯨ ꯐꯪꯁꯜꯂꯩ ꯈꯣꯠꯂꯦ ꯍꯥꯏꯈꯤꯗꯥꯏꯅꯦ ꯍꯥꯏꯕ
ꯍꯣꯏ ꯆꯠꯇꯣꯏꯅꯦ ꯑꯗꯨꯁꯨ ꯋꯥꯛꯀꯤꯡ ꯊꯣꯛꯄ ꯑꯣꯏ ꯑꯗꯨꯝ ꯆꯠꯂꯒ ꯌꯦꯡꯉꯨꯔꯗꯝꯅꯦ
ꯎꯝ ꯌꯥꯝꯅꯅꯦ ꯑꯗꯨꯗ ꯂꯩꯔꯒꯅꯦ ꯎꯗꯦꯅ ꯑꯃꯨꯛ ꯂꯥꯡꯗꯅ ꯈꯣꯠꯇꯅ ꯇꯧ ꯂꯩꯔꯝꯒꯅꯨꯀꯣ
ꯇꯧꯔꯣꯏ ꯇꯧꯔꯣꯏ ꯑꯩ ꯂꯥꯡꯗꯦ
ꯑꯗꯨꯝ ꯁꯦꯟꯅꯔꯒ ꯂꯩꯕ ꯉꯝꯕ ꯅꯠꯇꯦ ꯑꯉꯥꯡ ꯃꯆꯥꯁꯨ ꯅꯠꯇꯦ ꯅꯁꯥꯅ ꯋꯥꯈꯜ ꯈꯤꯇꯪ ꯒ꯭ꯌꯥꯟ ꯇꯥꯕ ꯌꯥꯏ ꯏꯆꯦꯁꯤꯅꯦ ꯏꯃꯥ ꯏꯁꯤꯅ ꯋꯥꯔꯤꯕ ꯏꯄꯥꯁꯤꯅ ꯋꯥꯔꯤꯁꯦ ꯑꯗꯨꯗꯒꯤ ꯑꯩ ꯑꯃꯅ ꯃꯤ ꯑꯩ ꯏꯆꯦꯁꯨ ꯂ ꯇꯝꯅ ꯇꯣꯛꯑꯕꯅꯤꯀꯣ ꯑꯩꯒꯤ ꯍꯥꯛꯇꯛꯇ ꯑꯗꯨ ꯈꯜꯂꯔꯦ ꯀꯅꯥ ꯇꯝꯒꯦ ꯈꯣꯠꯀꯦ ꯏꯁꯥꯅ ꯈꯟꯒꯗꯝ
ꯍꯣꯔꯦꯟ ꯑꯃꯨꯛ ꯁꯥꯟꯅꯔꯁꯦ ꯑꯗꯣ ꯑꯩ ꯆꯠꯊꯣꯛꯎꯒꯤꯒꯦ
ꯍꯣꯏ ꯍꯣꯏ ꯊꯝꯃꯣ ꯊꯝꯃꯣ
ꯍꯣꯏꯗ